ꯍꯜꯂꯣ ꯍ ꯉꯁꯥꯏ ꯋꯥꯔꯤ ꯅꯨꯡꯉꯥꯏꯔꯀꯥꯟꯗ ꯃꯨꯠꯊꯠꯈ꯭ꯔꯤꯅꯦ ꯉꯁꯥꯏ ꯗꯣ ꯀꯟꯇꯤꯅ꯭ꯌꯨ ꯇꯧꯔꯣ ꯀꯦ ꯀꯩꯅꯣ
ꯀꯩꯕ
ꯉꯁꯥꯏꯒꯤ ꯋꯥꯔꯤ ꯋꯥꯔꯤꯗꯣ ꯀꯟꯇꯤꯅ꯭ꯌꯨ ꯇꯧꯔꯣꯕ ꯀꯩꯀꯩꯅꯣ
ꯌꯨꯝ ꯄꯥꯟꯕꯩ ꯋꯥꯔꯤꯔꯣ
ꯍꯣꯏ
ꯌꯨꯝ ꯌꯨꯝ ꯄꯥꯟꯕꯁꯤ ꯈꯔ ꯀꯣꯟꯅ ꯄꯥꯟꯕ ꯑꯈꯣꯏꯗꯤꯀꯣ
ꯍꯥ
ꯂꯩꯩꯁꯥ ꯐꯥꯒꯦꯔꯥ ꯐꯥꯔꯣꯏꯗꯔꯥ ꯇꯥꯁ ꯇꯧꯕ ꯂꯣꯏꯔꯒ ꯆꯍꯤ ꯃꯔꯤ ꯈꯛꯇ ꯂꯩꯁꯥ ꯑꯣꯏꯔꯒꯀꯣ
ꯍꯣꯏ
ꯆꯍꯤ ꯀꯨꯟ ꯍꯦꯛ ꯐꯥꯕ ꯆꯍꯤꯗꯨꯗꯤ ꯌꯨꯝ ꯄꯥꯟꯈꯔꯃꯦ
ꯑꯣ ꯌꯨꯝ ꯌꯥꯝ ꯉꯟꯅ ꯄꯥꯜꯂꯤꯅ
ꯑꯗꯣ ꯍꯧꯖꯤꯛꯇꯤ ꯇ꯭ꯋꯦꯟꯇꯤ ꯅꯥꯏꯟ ꯁꯨꯔꯦꯕ ꯆꯍꯤ ꯑꯩ ꯌꯨꯝ ꯄꯥꯝꯕꯁꯦ ꯆꯍꯤ ꯃꯥꯄꯜ ꯁꯨꯔꯦ
ꯑꯥꯎ
ꯃꯤꯗꯤꯁꯤꯌꯥꯅꯀꯣ ꯑꯗꯣ ꯌꯨꯝ ꯍꯦꯛ ꯄꯥꯝꯕꯒꯤ ꯆꯍꯤꯗꯒꯤ ꯏꯆꯥꯅꯨꯄꯤ ꯑꯍꯥꯟꯗꯣ ꯄꯣꯛꯄꯅꯦꯕ
ꯑꯣ
ꯑꯗꯨꯒꯤ ꯃꯥꯁꯨ ꯄꯤꯁꯤꯌꯔ ꯁꯦ ꯆꯍꯤ ꯅꯥꯏꯟ ꯁꯨꯔꯦꯕ
ꯑꯣꯎ ꯑꯗꯨꯗꯤ ꯅꯆꯥꯅꯨꯄꯤꯒ ꯅꯪꯗꯤ ꯌꯥꯝ ꯅꯨꯡꯉꯥꯏꯔꯝꯅꯤ ꯍꯥꯏꯗꯤ ꯌꯨꯠ ꯑꯣꯏꯅ ꯂꯩꯃꯤꯟꯅꯕꯅꯦꯕ
ꯍꯣꯏꯅꯦ ꯒ꯭ꯌꯥꯟ ꯃꯥꯟ ꯇꯥꯗꯦ ꯈꯣꯏ ꯑꯩꯈꯣꯏꯒꯤ ꯋꯥꯈꯜ ꯈꯣꯏꯒꯤ ꯄꯨꯆꯦꯜ ꯈꯔ ꯅꯧꯕꯒꯤꯔꯥ ꯈꯪꯗꯦ ꯄꯦꯄꯥ ꯄꯦꯄꯥ ꯏꯁ ꯃꯆꯤꯟ ꯈꯨꯀꯟꯗꯨꯒ ꯀꯩꯅꯣꯝ ꯇꯧꯋꯦ
ꯃꯥꯥꯍꯥꯎꯁꯥꯅꯦ ꯑꯗꯨꯕꯗꯤ ꯑꯍꯟ ꯍꯟꯗꯛꯇꯤ ꯑꯉꯥꯡꯁꯤꯡꯁꯦ ꯌꯥꯝꯅ ꯀꯩꯅꯣ ꯇꯧꯕꯅꯤ ꯍꯣꯡꯉꯛꯈ꯭ꯔꯕꯅꯤꯗ
ꯍꯧꯖꯤꯛꯇ ꯇꯨꯝꯃꯝꯗꯥꯏꯗ ꯏꯅꯥꯎꯅꯨꯄꯤꯒ ꯃꯣꯏ ꯇꯨꯝꯕꯅꯦꯕ ꯑꯗꯨꯒ ꯏꯅꯥꯎ ꯅꯨꯄꯤꯅ ꯑꯩ ꯁꯨꯃꯥꯏ ꯇꯧꯔ ꯁꯨꯃꯥꯏ ꯇꯧꯏ ꯍꯥꯏꯔꯒ ꯂꯩꯌꯦ ꯅꯨꯄꯥꯅ ꯁꯥꯎꯔꯗꯤ ꯅꯨꯄꯤꯁꯨ ꯑꯅꯤꯃꯛ ꯇꯨꯝꯗ꯭ꯔꯦ
ꯅꯪꯁꯦ ꯅꯨꯄꯤ ꯑꯣꯏꯕꯅꯤꯅ ꯅꯨꯄꯤꯒꯤ ꯊꯕꯛꯇꯤ ꯋꯥꯏ ꯁꯤꯠꯂꯣ ꯋꯥꯏ ꯇꯩꯊꯣꯛꯑꯣ ꯀꯣꯜꯂꯤꯛ ꯐꯦꯡꯉꯣ ꯍꯥꯏꯕꯒꯨꯝꯕꯗꯤ ꯂꯣꯏꯅ ꯇꯧꯕ ꯍꯩꯔꯦ ꯑꯗꯨ ꯑꯗꯨ ꯑꯣꯏꯕꯗꯤ ꯑꯗꯨꯃꯥꯏꯅ ꯑꯁꯤꯒꯨꯝꯕ ꯈꯛꯇ ꯃꯇꯦꯡ ꯄꯥꯡ ꯄꯤꯕ ꯑꯩ ꯌꯥꯝ ꯀꯣꯝꯃꯦꯕꯀꯣ
ꯅꯨꯡꯁꯤꯌꯦ ꯀꯩꯅꯣ ꯇꯧꯍꯜꯂꯨꯔꯨꯅꯨ ꯅꯪ ꯂꯩꯔꯤꯗꯨꯗꯤ
ꯑꯁ ꯇꯧꯍꯟ ꯇꯧꯍꯟꯗꯕ ꯌꯥꯗꯦ ꯇꯧꯍꯟꯗ꯭ꯔ
ꯃꯣꯏ ꯗꯨꯨꯝ ꯈꯪꯉꯛꯈꯤꯅꯤ ꯀꯩꯅꯣ
ꯍꯣꯏ ꯍꯌꯦꯡ ꯋꯥꯏ ꯃ ꯀ꯭ꯂꯥꯁ ꯅꯥꯏꯟ ꯇꯦꯟꯒꯨꯝꯕ ꯀꯥꯈ꯭ꯔꯗꯤ ꯑꯗꯨꯝ ꯃꯇꯣꯝꯇ ꯈꯪꯉꯛ ꯑꯗꯨꯝꯕꯨ
ꯍꯣꯏ
ꯑꯩꯈꯣꯏ ꯏꯃꯨꯡꯁꯨ ꯀꯅꯦꯀꯣ ꯏꯃꯥ ꯏꯄꯥꯅ ꯌꯥꯝ ꯋꯥꯅ ꯑꯩꯈꯣꯏ ꯀꯩꯅꯣ ꯌꯣꯛꯆꯥꯔꯁꯨ ꯑꯩꯈꯣꯏ ꯊꯕꯛ ꯑꯝꯇ ꯇꯧꯍꯟꯗꯦꯕ ꯈꯪꯕ꯭ꯔ
ꯑꯣ
ꯃꯣꯏꯅ ꯍꯥꯏꯗꯤ ꯃꯣꯏꯗꯤ ꯑꯗꯨꯝ ꯍꯥꯏꯕ ꯃꯣꯏ ꯋꯥꯕꯒꯨꯝꯅ ꯑꯩꯈꯣꯏ ꯋꯥꯍꯟꯅꯤꯡꯗꯦ ꯅꯣꯏꯗꯤ ꯁꯤꯒꯨꯝꯕ ꯊꯕꯛ ꯇꯧꯗꯧ ꯅꯠꯇꯦꯒꯨꯝꯕ ꯑꯗꯨꯝ ꯍꯥꯏꯌꯦꯕ ꯍꯥꯏꯗꯤ ꯑꯩꯈꯣꯏꯅ ꯈꯟꯕ ꯃꯇꯝꯗ ꯀꯩꯅꯣ ꯍꯥꯏꯔꯀꯥꯟꯗ ꯑ ꯏꯃꯥ ꯏꯄꯥꯅ ꯈꯜꯂꯤꯗꯨꯣ ꯑꯩꯈꯣꯏꯁꯨ ꯄꯥꯡꯊꯣꯛꯇꯕ ꯌꯥꯗꯦ ꯍꯥꯏꯕꯒꯨꯝꯕ ꯋꯥꯈꯜ ꯕꯨꯗꯤ ꯈꯜꯂꯛꯑꯦꯕꯀꯣ ꯑꯃꯔꯣꯝꯗꯗꯤ ꯍꯣꯏ ꯐꯥꯗꯤ ꯐꯩ ꯑꯃꯔꯣꯝꯗꯤ ꯐꯠꯁꯨ ꯐꯠꯇꯦ ꯍꯥꯏꯔꯗꯤ ꯑꯩꯈꯣꯏꯁꯦ ꯍꯧꯖꯤꯛ ꯊꯕꯛ ꯇꯧꯕ ꯍꯩꯇꯦꯕ
ꯑꯗꯨꯅꯦ ꯑꯗꯨꯝ ꯒ꯭ꯌꯥꯟ ꯎꯝ ꯀꯣꯟꯅ ꯒ꯭ꯌꯥꯟꯗꯨ ꯇꯥꯔꯛꯀꯅꯤ ꯑꯗꯨ
ꯁꯨꯝ ꯑꯉꯥꯡꯄꯤꯛꯄ ꯂꯩꯕꯒ ꯑꯩꯅ ꯁꯨꯕ ꯅꯪꯗꯕ ꯃꯇꯝꯗ
ꯎꯝ
ꯎꯝ ꯇꯧ ꯇꯧꯕꯕꯨꯗꯤ ꯇꯧꯑꯦ ꯃꯣꯏꯁꯨ
ꯌꯥꯝ ꯅꯨꯡꯁꯤꯌꯦ ꯅꯨꯡꯁꯤꯃꯜꯂꯦ
ꯑꯗꯨꯝ ꯊꯝ ꯑ ꯃꯇꯝ ꯈꯨꯗꯤꯡꯗꯤ ꯇꯧꯍꯟꯗꯦꯗ ꯍꯥꯏ ꯗꯤ ꯑꯩꯅ ꯁꯪꯃꯟꯗꯕ ꯀꯥꯟꯗꯒꯨꯝꯕ ꯁꯨꯃꯥꯏꯅ ꯇꯧꯀꯣ ꯍꯥꯏꯕ
ꯃꯣꯏꯒꯤ ꯐꯤꯔꯣꯟꯜꯒꯨꯝꯕꯗꯤ ꯑꯩꯅ ꯂꯣꯏꯅ ꯑꯗꯨꯝ ꯑꯌꯥꯝꯕ ꯇꯧꯋꯦꯗꯅꯣ
ꯍꯣꯏ ꯍꯣꯏ ꯐꯗꯤ ꯐꯩꯗ ꯑꯗꯨꯝ ꯇꯧꯍꯟꯕꯗꯣ ꯑꯦꯛꯁꯄꯤꯔꯤꯌꯦꯟꯁ ꯑꯣꯏꯅꯕꯀꯣ
ꯍꯣꯏ
ꯐꯗꯤ ꯐꯩꯑꯦ
ꯈꯪꯗ꯭ꯔꯦ ꯑꯩꯈꯣꯏꯒꯨꯝꯅ ꯑꯩꯈꯣꯏꯒꯤ ꯃꯇꯧ ꯇꯝꯃꯛꯑꯗꯤ ꯍꯣꯏ ꯍꯣꯠ ꯇꯦꯝꯄꯔ ꯑꯣꯏꯕꯒꯀꯣ ꯑꯩꯒ ꯃꯥꯟꯅꯗꯤ
ꯑꯗꯨꯗꯤ ꯅꯈꯨꯠꯇ ꯂꯩꯔꯦ ꯀꯩꯅꯣ ꯍꯥꯏꯅꯤꯡꯉꯥꯏ ꯂꯩꯇꯦ ꯅꯈꯨꯠꯇ ꯂꯩꯔꯦ ꯂꯣꯏꯅ ꯐꯍꯟꯒꯦ ꯍꯥꯏꯔꯒ ꯅꯈꯨꯠꯇ ꯂꯩꯔꯦ ꯉꯟꯅ ꯌꯨꯝ ꯄꯟꯊꯣꯛꯍꯟꯒꯦ ꯍꯥꯏꯔꯒ ꯅꯀꯨꯠꯇ ꯂꯩꯔꯦ
ꯍꯣꯏ ꯑꯗꯨꯃꯥꯏꯅ ꯑꯗꯨꯝ ꯑꯗꯨ ꯇꯧꯒꯅꯨ ꯑꯗꯥ ꯇꯧꯒꯅꯣꯅ ꯍꯥꯏꯔꯗꯤ ꯑꯩꯈꯣꯏꯒ ꯆꯞ ꯃꯥꯟꯅꯅ ꯃꯇꯝ ꯃꯇꯝ ꯎꯝ ꯃꯇꯨꯡ ꯏꯟꯅꯀꯣ
ꯑꯥ
ꯌꯥꯝ ꯅꯝꯃꯦ ꯅꯨꯄꯥ ꯑꯗꯨꯒ ꯌꯥꯝ ꯅꯝ ꯍꯥꯢꯕꯗꯤ ꯏꯗꯕ ꯃꯇꯝꯗ ꯑꯗꯨꯝ ꯂꯥꯛꯄꯖꯥꯠꯅꯤ ꯃꯣꯏꯁꯨ
ꯃꯥꯅꯦ ꯍꯧꯖꯤꯛ ꯀ꯭ꯂꯥꯁ ꯀ꯭ꯌꯥ ꯀꯥꯔꯦ
ꯑꯣ ꯃꯥ ꯀ꯭ꯂꯥꯁ ꯐꯣꯔ ꯈꯛꯇ ꯉꯥꯏꯔꯤꯌꯦ ꯑꯥ ꯃꯌꯥꯏꯗꯨꯅ ꯎꯝ ꯃꯅꯥꯎꯅꯨꯄꯤꯗꯨꯅ ꯀ꯭ꯂꯥꯁ ꯋꯥꯟꯗ
ꯑꯥ ꯂꯩꯁꯥ ꯐꯔꯦꯅꯦ ꯂꯩꯁꯥ ꯐꯔꯦꯅꯦ
ꯑꯩꯅ ꯊꯕꯛ ꯇ ꯁꯨꯕ ꯉꯝꯗꯕꯅꯦ ꯐꯤꯒ ꯐꯤꯁꯨ ꯁꯥꯒꯦ ꯍꯥꯏꯔꯒ ꯐꯤ ꯑꯃꯈꯛꯇ ꯍꯧꯕꯤꯕꯗꯨꯁꯨ ꯊꯥ ꯑꯅꯤ ꯁꯥꯔꯦ ꯑꯉꯥꯡ ꯂꯩꯕꯅꯤꯅꯀꯣ
ꯑꯁ ꯅꯪ ꯆꯍꯤ ꯀꯨꯟꯗ ꯌꯨꯝ ꯄꯜꯂꯒ ꯀꯃꯥꯏꯅ ꯐꯤ ꯁꯥꯕ ꯍꯩꯔꯤꯅꯣ
ꯑꯁ ꯑꯩꯗꯤ ꯑꯉꯥꯡ ꯑꯣꯏꯔꯤꯉꯩ ꯑꯩ ꯑꯩ ꯂꯩꯁꯥ ꯐꯥꯗ꯭ꯔꯤꯉꯩꯗꯒꯤ ꯐꯤꯗꯤ ꯑꯗꯨꯝ ꯁꯥꯔꯛꯑꯦꯗ
ꯑꯩꯌꯥ ꯌꯥꯝ ꯐꯩꯌꯦ
ꯑꯉꯥꯡ ꯄꯤꯛꯄ ꯕꯒꯤ ꯀꯔꯤ ꯍꯥꯏꯁꯤꯔ ꯑꯩꯅ ꯁꯤꯅꯥꯕ ꯌꯥꯝ ꯋꯥꯕꯀꯣ ꯑꯗꯨꯒꯤ ꯁꯥꯕ ꯇꯣꯛꯈꯤꯕ
ꯑꯣ ꯑꯗꯨ ꯄꯤꯁꯥ ꯁꯥꯔꯒ ꯌꯣꯟꯕ꯭ꯔꯥ ꯅꯠꯇ꯭ꯔꯒ ꯅꯥ ꯑꯗꯨꯝ ꯁꯤꯖꯤꯟ ꯅꯒꯦ
ꯑꯩꯗꯤ ꯑꯗꯨꯝ ꯌꯣꯟꯕꯅꯦ ꯑꯩꯒꯤ ꯑꯩꯒꯤꯁꯨ ꯑꯩꯒꯤꯁꯨ
ꯏꯃꯥ
ꯅꯣꯏꯗꯤ ꯅꯣꯏ ꯅꯣꯏ ꯐꯤ ꯁꯥꯗ꯭ꯔꯣ
ꯐꯤ ꯁꯥꯗꯦ ꯇꯔꯥꯏꯁꯨ ꯇꯧꯗꯦ ꯑꯉꯥꯡ ꯑꯣꯏꯔꯤꯉꯩꯗ ꯃꯆꯥ ꯃꯆꯥꯕꯨꯗꯤ ꯇꯧ ꯑꯗꯨꯝ ꯇꯧꯋꯦꯕꯀꯣ ꯑꯉꯥꯡꯗ ꯑꯥꯗꯣ ꯁꯤ ꯀ꯭ꯂꯥꯁ ꯐꯥꯏꯚ ꯁꯤꯛꯁ ꯀꯔꯀꯥꯟꯗꯗꯤ ꯑꯗꯨꯝ ꯍꯥꯏꯗ꯭ꯔꯦ ꯍꯩꯅꯤꯉꯦꯕ ꯑꯩꯁꯨ ꯑꯗꯨ ꯈꯪꯗꯦꯗ ꯃꯇꯝꯅ ꯃꯇꯝ ꯂꯩꯇꯕꯅꯦ ꯏꯃꯥ ꯍꯣꯏꯅ ꯇꯥꯛꯄꯤꯌꯣ ꯍꯥꯏꯔꯒ ꯌꯥꯗꯦ ꯃꯣꯏꯁꯨ
ꯀꯩꯁꯨ ꯀꯥꯢꯗꯦꯗ
ꯂꯩꯒꯗꯕ ꯁꯨꯔꯨꯛꯄꯨꯗꯤ ꯑꯩꯈꯣꯏꯅ ꯆꯥꯔꯒ ꯁꯦꯠꯆꯕꯅ ꯐꯩꯏꯅ
ꯍꯣꯏ ꯑꯩꯈꯣꯏꯅ ꯏꯁꯥꯅ ꯁꯥꯔꯒ ꯏꯁꯥꯅ ꯄꯥꯝꯕ ꯃꯑꯣꯡ ꯁꯥꯕꯗꯤ ꯂꯩ
ꯍꯣꯏ ꯃꯥꯅꯦ ꯌꯥꯝ ꯀꯂꯛꯆꯩꯉꯣ ꯅꯣꯏꯗꯤ ꯌꯥꯝ ꯍꯩꯌꯦ
ꯐꯤ ꯁꯥꯕꯁꯤ ꯌꯥꯝ ꯋꯥꯕꯅꯤꯗ ꯈ꯭ꯋꯥꯡ ꯅꯥꯕ ꯃꯁꯥꯗ ꯂꯣꯏꯅ ꯀꯩꯅꯣ ꯇꯧ
ꯑꯥ ꯍꯣꯏ ꯑꯗꯨꯕꯨꯗꯤ ꯑꯣꯏꯔꯝꯒꯅꯤ
ꯃꯤꯁꯣꯟꯕ ꯇꯣꯏꯅ ꯁꯥꯕ ꯌꯥꯗꯦꯕ
ꯑꯥ ꯈꯪꯗꯦꯗ ꯇꯞꯅ ꯇꯞꯅ ꯇꯧꯑꯣ ꯇꯞꯅ ꯇꯞꯅ ꯍꯣꯠꯅꯧꯑꯣ ꯅꯣꯏ ꯍꯩꯕ ꯃꯤꯁꯤꯡꯗꯤ ꯑꯐꯕ ꯉꯥꯛꯇ ꯂꯥꯛꯈꯤꯒꯅꯤ
ꯒ꯭ꯌꯥꯟ ꯇꯥꯗꯦꯗ
ꯗꯨꯀꯥꯟ ꯃꯆꯥꯒꯨꯝꯕ ꯐꯝꯃꯒ ꯐꯤ ꯁꯥꯕꯁꯤꯡꯗꯣ ꯑꯗꯨꯁꯨ ꯅꯨꯡꯉꯥꯏꯔꯝꯅꯤꯌꯦ
ꯍꯣꯏ ꯃꯣꯏꯒꯤ ꯀꯣꯟ ꯍꯦꯟꯅ ꯀꯩꯅꯣ ꯀꯣꯟ ꯅꯠꯇꯕ ꯐꯤ ꯁꯥꯐꯝ ꯑꯦ ꯐꯝꯂꯒ ꯁ ꯑꯦ ꯁꯥꯕꯒꯤ ꯌꯥꯗꯔꯣ
ꯑꯥ ꯅꯠꯇꯕ ꯗꯨꯀꯥꯟ ꯃꯆꯥꯗꯅꯦ ꯍꯥꯏꯗꯤ ꯐꯤꯒꯨꯝꯕꯁꯨ ꯌꯣꯟꯕ ꯑꯗꯨꯒ ꯑꯗꯨꯝ ꯐꯤ ꯁꯥꯥꯕꯗꯣ ꯑꯩꯈꯣꯏꯒꯤ ꯑꯣꯏꯟ ꯕꯤꯖꯤꯅꯦꯁ ꯇꯧꯔꯒ ꯍꯣꯠꯅꯕꯁꯤꯡꯗꯣ ꯑꯩꯈꯣꯏꯅ ꯆꯥꯖꯕꯁꯤꯡꯁꯨ ꯑꯗꯨꯝ ꯊꯝꯕꯀꯣ
ꯍꯣꯏ ꯑꯗꯨ ꯃꯣꯏꯒꯤ ꯎꯝ ꯇꯣꯡꯗꯤ ꯇꯣꯡꯉꯅꯤ
ꯑꯥ ꯑꯗꯨꯒꯨꯝꯕꯗꯨ ꯌꯥꯝ ꯄꯥꯝꯃꯦ
ꯑꯗꯨꯕꯨ ꯍꯧꯖꯤꯛꯇꯤ ꯂꯣꯏꯅ ꯂꯩꯥꯅꯕ ꯉꯥꯛꯇ ꯑꯣꯏꯔꯕꯒꯤ ꯍꯣꯏ ꯁꯤꯠꯄ ꯃꯤꯒꯤꯗꯤ ꯌꯥꯝ
ꯅꯨꯡꯉꯥꯏꯕꯖꯥꯠꯅꯤꯗ
ꯎꯝ ꯑꯁ ꯈꯪꯗꯦꯗ ꯍꯧꯖꯤꯛ ꯍꯧꯖꯤꯛ ꯂꯥꯛꯀꯗꯕ ꯖꯦꯅꯦꯔꯦꯁꯟꯁ ꯁꯤꯡꯗꯤ ꯐꯤ ꯁꯥꯕ ꯀꯩ ꯀꯩꯅꯣ ꯍꯩꯒꯗꯕ ꯂꯩꯔꯝꯗꯧ ꯃꯥꯟꯗꯦꯗ
ꯑꯗꯨꯅ ꯑꯥ ꯑꯗꯨ ꯅꯣꯏꯗꯤ
ꯍꯥꯥ
ꯅꯪꯒꯤ ꯅꯪꯒ ꯄꯣꯛꯃꯤꯟꯅꯕꯁꯦ ꯃꯤ ꯀꯌꯥꯅꯤ
ꯑꯣ ꯑꯩꯈꯣꯏꯗꯣ ꯃꯤ ꯌꯥꯝꯃꯦ ꯃꯤ ꯇꯔꯨꯛꯅꯦ ꯏꯆꯦ ꯏꯅꯤ ꯑꯅꯤꯒ ꯏꯅꯥꯎꯄꯥ ꯑꯍꯨꯝ ꯂꯩꯌꯦ
ꯅꯨꯄꯤ ꯑꯍꯨꯝ ꯅꯨꯄꯥ ꯑꯍꯨꯝ
ꯍꯥ
ꯅꯨꯄꯤ ꯑꯍꯨꯝꯅꯦ ꯅꯨꯄꯥ ꯑꯍꯨꯝꯅꯦ
ꯍꯣꯏ ꯃꯥꯅꯦ ꯅꯨꯄꯤ ꯑꯍꯨꯝ ꯅꯨꯄꯥ ꯑꯍꯨꯝ
ꯑꯣ ꯑꯈꯣꯏꯗꯤ ꯑꯈꯣꯏꯗꯤ ꯅꯨꯄꯤ ꯃꯔꯤ ꯅꯨꯄꯥ ꯃꯔꯤꯅꯤꯍꯦ
ꯑꯦ ꯐꯩꯅ ꯍꯥ ꯍꯥ ꯍꯥ
ꯅꯣꯏꯗꯒꯤ ꯍꯦꯟꯅ ꯌꯥꯝꯃꯦ
ꯃꯤ ꯌꯥꯝꯕꯗꯨ ꯐꯩꯌꯦ
ꯃꯤ ꯌꯥꯝꯂꯖꯨ ꯉꯔꯥꯡ ꯑꯩꯅ ꯋꯥꯔꯤ ꯁꯥꯕꯅꯦ ꯃꯤ ꯑꯃꯗ ꯋꯥꯔꯤ ꯑꯥ ꯃꯤꯗꯤ ꯌꯥꯝꯕ ꯂꯣꯟ ꯊꯣꯛꯇꯕ ꯉꯥꯛꯇ ꯂꯣꯟ ꯊꯣꯛꯇꯕ ꯍꯥꯏꯕꯕꯨ ꯋꯥ ꯉꯥꯡꯕ ꯇꯥꯟꯕ ꯖꯥꯠꯇꯣ
ꯍꯣꯏ ꯍꯣꯏ
ꯑꯣ ꯉꯥꯡꯕ ꯇꯟꯗꯖꯥꯠꯇ꯭ꯔꯗꯨ ꯉꯥ ꯑꯗꯨꯒꯨꯝꯕ ꯉꯥꯛꯇꯅꯦ ꯑꯩꯒꯤ ꯑꯩꯒꯤ ꯌꯨꯝꯗꯗꯤ ꯑꯩꯅ ꯑꯗꯨꯅ ꯑꯌꯥꯝꯕ ꯑꯩ ꯋꯥ ꯋꯥꯔꯣꯝꯗ ꯍꯥꯏꯔꯗꯤ ꯋꯥ ꯉꯥꯡꯕ ꯔꯣꯝꯗ ꯍꯥꯏꯔꯗꯤ ꯑꯩꯅ ꯑꯗꯨ ꯋꯥ ꯌꯥꯝꯕ ꯍꯥꯏꯔꯒ
ꯑꯥ
ꯃꯤ ꯑꯇꯩ ꯑꯇꯨꯗꯤ ꯋꯥ ꯌꯥꯝ ꯉꯥꯡꯗꯕ ꯉꯥꯛꯇꯅꯦ
ꯑꯣ ꯆꯞ ꯃꯥꯟꯅꯩ ꯑꯩꯈꯣꯏꯁꯨ
ꯑꯁ ꯅꯨꯄꯥꯁꯤꯡꯗꯤ ꯃꯣꯏ ꯃꯁꯦꯟ ꯃꯤ ꯇꯔꯨꯛ ꯇꯔꯦꯠ ꯐꯝꯂꯒ ꯂꯩꯔꯁꯨꯨ ꯃꯤꯂꯩꯇꯕꯨꯇꯧꯅ
ꯋꯥ ꯀꯩꯁꯨ ꯈꯨꯝꯅꯔꯣꯏ
ꯅꯣꯏ ꯌꯨꯝꯁꯦ ꯂꯝ ꯂꯝꯄꯥꯛꯇ ꯑꯣꯏꯗꯣꯏꯔꯥ
ꯅꯠꯇꯦ ꯆꯤꯡꯗꯅꯦ ꯑꯩꯈꯣꯏꯅ ꯊꯕꯛ ꯁꯨꯔꯒ ꯑꯩ ꯅꯨꯄꯥꯗꯨꯅ ꯊꯕꯛ ꯁꯨꯔꯒ ꯂꯩꯕ ꯑꯗꯨꯒꯤ ꯑꯩꯒꯤ ꯇꯣꯔꯦꯟꯗ ꯂꯩ
ꯆꯤꯡ ꯍꯥꯏꯁꯦ ꯇꯃꯦꯡꯂꯣꯡ ꯅꯣꯅꯦ ꯁꯥꯏꯠꯇꯔꯥ
ꯅꯠꯇꯦ
ꯍꯥ
ꯐꯩꯌꯦ ꯐꯩꯌꯦ ꯅꯨꯡꯉꯥꯏꯌꯦ